ꯎꯝ ꯇꯥꯔꯦ
ꯑꯣ ꯏꯪꯉꯦ ꯉꯁꯤꯁꯦ ꯅꯣꯡ ꯆꯨꯕꯒꯤ
ꯏꯪꯁꯨ ꯏꯪꯗꯦ ꯁꯥꯁꯨ ꯁꯥꯗꯦ ꯑꯗꯨꯡ ꯅꯨꯡꯉꯥꯏꯌꯦ
ꯑꯩꯈꯣꯏꯗꯤ ꯅꯨꯡꯉꯥꯏꯌꯦ ꯋꯦꯗ꯭ꯔ ꯁꯨꯃꯥꯏꯅ ꯇꯧꯔꯗꯤ ꯅꯨꯡꯉꯥꯏ ꯋꯦꯗ꯭ꯔꯗꯣ ꯁꯥꯔ ꯇ ꯑꯁ ꯉꯝꯗꯦ
ꯁꯥꯔꯁꯨ ꯀꯣ ꯅꯨꯡꯁꯤꯠꯇꯣ ꯁꯤꯠꯂꯗꯤ ꯈ꯭ꯔ ꯐ
ꯑꯥ ꯁꯥꯔꯗꯤ ꯑꯁ
ꯌꯨꯝ ꯍꯦꯛ ꯂꯥꯛꯑꯗꯤ
ꯆꯥꯛ ꯐꯥꯎ ꯂꯥꯝ ꯂꯥꯝꯗꯦꯀꯣ ꯁꯥꯔꯗꯤ ꯀꯔꯤ ꯍꯥꯏꯁꯤ꯭ꯔꯥ ꯆꯥꯛ ꯆꯥꯅꯤꯗꯨꯁꯨ ꯏꯅꯔꯖꯤꯗ ꯑꯃꯨꯛ ꯂꯩꯥꯏꯇꯕ
ꯍꯣꯏ ꯆꯥꯅꯤꯡꯗꯕꯅꯦ ꯗꯤꯞ ꯌꯦꯡꯔꯗꯤ ꯑꯗꯨ ꯑꯁꯥꯕ ꯀ꯭ꯔꯦꯞ ꯇꯥꯎꯋꯤꯗꯅ
ꯑꯥ
ꯁꯥꯕ ꯀꯥꯟꯗꯗꯤ ꯑꯗꯨꯃꯥꯏ ꯇꯥꯗꯦꯕ ꯇꯟꯕ ꯉꯥꯛꯇ ꯊꯕꯥꯛꯁꯨ ꯏꯪꯗꯕ
ꯍꯣꯏ ꯆꯨꯝꯃꯦ
ꯏꯪꯂꯗꯤ ꯑꯩꯈꯣꯏꯗꯣ ꯀꯔꯤ ꯍꯥꯏꯁꯤꯔꯥ ꯑꯗꯨ ꯇꯧꯅꯤꯡꯉꯦ ꯑꯗꯨ ꯆꯠꯄ ꯅꯨꯡꯉꯥꯏꯅꯤ ꯑꯗꯨꯗꯥ ꯊꯥꯕꯤꯗꯅ ꯀ꯭ꯔꯦꯞꯁꯨ ꯌꯥꯝ ꯇꯥꯎꯕꯅꯦ ꯑꯆꯥꯄꯣꯠ
ꯎꯝ ꯍꯣꯏ ꯍꯣꯏ
ꯑꯆꯥꯄꯣꯠ
ꯀꯔꯤ ꯍꯥꯏꯁꯤꯔꯥ ꯑꯗꯨꯝ ꯑꯁꯥꯕꯗꯣ ꯆꯥꯅꯤꯡꯕꯗꯣ
ꯑꯍꯣꯏ
ꯁꯥꯁꯅ ꯅꯪꯒꯤ ꯑꯆꯥꯄꯣꯠꯇꯣ ꯆꯠꯄꯇꯤ ꯅꯨꯡꯉꯥꯏꯕꯅꯦ
ꯍꯩ
ꯅꯣꯡ ꯍꯧꯖꯤꯛꯇꯤ ꯅꯣꯡ ꯆꯨꯗ꯭ꯔꯤꯗ
ꯖꯤꯛꯇꯤ ꯇꯣꯛꯈ꯭ꯔꯦ ꯍꯣꯏ ꯎꯝ ꯇꯧꯈ꯭ꯔꯦ ꯍꯥꯏ ꯏ ꯀꯣꯛ ꯆꯤꯛꯑꯦ ꯀꯔꯤꯒꯤꯔꯥ ꯐꯣꯟ ꯌꯦꯡꯕꯒꯤꯔꯥ
ꯍꯣꯏ ꯑꯁ ꯐꯣꯟꯒ ꯌꯦꯡ ꯍꯣꯏ ꯇꯥꯎꯕꯅꯤꯀꯣ ꯐꯣꯟ ꯌꯥꯝ ꯑꯗꯨꯝ ꯌꯦꯡꯉꯗꯤ ꯀꯣꯛꯀ ꯆꯤꯛꯄ ꯍꯧꯕꯅꯤ
ꯄꯩꯁꯥ ꯂꯩꯗꯤ ꯃꯄꯥꯟ ꯊꯣꯛꯄ ꯌꯥꯝ ꯅꯨꯡꯉꯥꯏꯒꯅꯤ ꯁ
ꯎꯝ ꯍꯣꯏ
ꯄꯩꯁꯥ ꯂꯩꯔꯦ ꯑꯩ ꯕꯨꯛ ꯐꯦꯌꯔꯒꯤ
ꯂꯣꯏ ꯆꯠꯅꯤꯡꯉꯦ ꯑꯗꯨ ꯕꯨꯛ ꯐꯤꯌꯔꯁꯨ ꯆꯠꯅꯤꯡꯉꯦ ꯑꯁ ꯐꯤꯔꯣꯟꯒ ꯂꯩ ꯂꯩꯗ꯭ꯔꯗꯤ ꯌꯥꯔꯣꯏ ꯈꯪꯗꯦ ꯇꯧꯔꯤꯁꯦ ꯑꯗꯨ ꯈꯪꯒꯨꯞ ꯂꯥꯏꯔꯗꯤ ꯄꯩꯁꯥ ꯂꯩꯔꯔꯣꯏ
ꯀ꯭ꯔꯤ ꯇꯧꯁꯤꯔꯥ ꯈꯪꯗ꯭ꯔꯦ
ꯈꯪꯗ꯭ꯔꯦ ꯇꯧꯔꯤꯁꯦ ꯄꯩꯁꯥꯅ ꯍꯤꯡꯕꯅꯤꯅ ꯃꯤ ꯄꯤꯌꯦ
ꯕꯨꯛꯇꯤ ꯂꯩꯔꯤꯛꯇꯤ ꯑꯗꯨꯃꯥꯏꯅ ꯑꯣꯄꯣꯔꯆꯨꯅꯤꯇꯤ ꯑꯃꯨꯛꯀ ꯐꯪꯉꯣꯏꯕ
ꯍꯣꯏ ꯐꯪꯕꯨꯗꯤ ꯐꯪꯉꯔꯣꯏ
ꯑꯗꯨꯗꯤ ꯆꯠꯅꯤꯡꯕꯀꯣ ꯑꯩꯅ
ꯆꯦꯗ ꯍꯥꯡꯉꯅꯤ
ꯑꯩꯒꯤꯗꯤ ꯄꯩꯁꯥ ꯂꯩ ꯑꯃ ꯐꯣꯟꯗꯒꯤ ꯂꯧꯗ꯭ꯔꯦ ꯎꯄꯥꯏ ꯂꯩꯇꯦ
ꯎꯝ ꯍꯣꯏ ꯆꯠꯅꯤꯡꯉꯦ ꯑꯗꯣ ꯃꯣꯏꯒꯤ ꯕꯨꯛ ꯐꯤꯌꯔꯗꯣ ꯌꯥꯝ ꯐꯥꯏꯌꯦꯀꯣ
ꯐꯩꯌꯦ ꯑꯅꯧ ꯑꯅꯧꯕꯁꯨ ꯑꯗꯨꯝ ꯄꯨꯔꯛꯑꯒ ꯂꯩꯕꯗꯣ ꯅꯨꯡꯉꯥꯏꯌꯦ
ꯍꯣꯏ ꯌꯥꯝ ꯐꯥꯏꯌꯦ
ꯍꯥꯏ ꯍꯥꯏ ꯑꯇꯩ ꯐꯤꯂꯝꯒꯤ ꯐꯖꯕꯩ ꯍꯥꯏꯕꯤꯌꯨꯅꯦ
ꯈꯪꯗꯦ ꯑꯩꯁꯦ ꯅꯍꯥꯟ ꯗ꯭ꯔꯃꯥ ꯑꯩ ꯌꯦꯡꯕꯁꯤꯡꯗꯣ ꯑꯗꯨ ꯈꯛꯇꯅꯦ
ꯑꯩꯁꯨ ꯀꯨꯏꯕꯗꯤ ꯀꯨꯏꯔꯦ ꯌꯦꯡꯗꯕ
ꯍꯣꯏ ꯌꯦꯡꯗ꯭ꯔꯗꯤ ꯑꯗꯨꯝ ꯌꯦꯡꯅꯤꯡ ꯑꯕꯅꯤꯀꯣ ꯀꯔꯤ ꯍꯥꯏꯁꯤꯔꯥ
ꯍꯣꯏ ꯁꯣ ꯑꯃ ꯑꯅꯤ ꯌꯦꯡꯉꯗꯤꯀꯣ ꯑꯗꯨꯝ ꯇꯥꯟꯅꯔ ꯂꯩꯕꯅꯦ ꯇ꯭ꯔꯥ ꯂꯧꯒꯦꯅ ꯇꯥꯎꯅꯦꯕ ꯑꯩꯗꯣ ꯑꯗꯨ ꯃꯤ ꯑꯍꯨꯝ ꯁꯨꯔꯗꯤ ꯑꯗꯨꯝ ꯇꯟꯕꯗꯣ
ꯍꯣꯏ ꯍꯣꯏ ꯆꯨꯝꯃꯦ
ꯑꯗꯣ ꯉꯁꯤꯒꯤ ꯐꯤꯂꯦꯝꯗꯤ ꯑꯗꯨꯃꯥꯏ ꯇꯥꯎꯗꯦ
ꯍꯣꯏ ꯌꯦꯡꯅꯤꯡꯈ꯭ꯔꯦ ꯑꯩ ꯄꯤꯁꯣꯠ ꯀꯌꯥꯐꯥꯎ ꯊꯣꯛꯈ ꯊꯣꯛꯈ꯭ꯔꯕꯣ ꯑꯣ ꯀꯌꯥ ꯐꯥꯎ ꯊꯣꯛꯑꯅꯤ
ꯈꯥꯡꯗꯦ ꯑꯗꯨꯕꯨꯗꯤ ꯇꯔꯥ ꯍꯦꯟꯗꯣꯏꯔ ꯅ ꯈꯪꯗꯦ ꯑꯗꯨꯕꯨꯗꯤ
ꯌꯦꯡꯅꯤꯡꯈ꯭ꯔꯦ ꯌꯦꯡꯅꯤꯡꯈ꯭ꯔꯦ
ꯐꯖꯕꯅꯦ ꯑꯐꯥꯎꯕ ꯉꯥꯛꯇ ꯊꯧ ꯀꯨꯝꯕꯅꯦ ꯃꯣꯏꯗꯣ
ꯍꯣꯏ ꯑꯗꯨꯒꯤ ꯌꯦꯡꯅꯤꯡꯈ꯭ꯔꯦ ꯑꯩꯈꯣꯏꯁꯨ ꯀꯔꯤ ꯍꯥꯏꯁꯤꯔ ꯃꯤ ꯈꯪꯅ ꯈꯪꯗꯕꯒꯨꯝꯕꯗꯤ ꯌꯦꯡꯅꯤꯡꯗꯕ ꯑꯃ ꯐꯥꯎꯋꯦꯀꯣ ꯅꯣꯏꯁꯨ ꯇꯥꯎꯕ꯭ꯔꯣ ꯑꯁꯨꯃꯥꯏꯅ ꯇꯥꯎꯋꯦꯀꯣ ꯑꯗꯨꯒ ꯍꯣꯏ
ꯔꯤꯟꯗꯣ ꯐꯖ ꯍꯦꯔꯣꯗꯣ ꯐꯖꯔꯁꯨ ꯍꯦꯔꯤꯟ ꯐꯖꯗ꯭ꯔꯗꯤ ꯑꯩꯗꯤ ꯌꯦꯡꯅꯤꯡꯗꯕꯁꯨ ꯇꯥꯎꯕꯅꯦ
ꯑꯗꯨꯁꯨ ꯆꯨꯝꯃꯦ ꯅꯨꯄꯥꯗꯤ ꯀꯔꯤ ꯍꯥꯏꯁꯤꯔꯥ ꯑꯗꯨꯝ ꯌꯦꯡꯉꯗꯤ ꯅꯨꯄꯥ ꯊꯣꯛꯔꯗꯤ ꯍꯣꯏ ꯅꯨꯄꯥ ꯊꯣꯛꯑꯗꯤ ꯑꯗꯨꯝ ꯐꯖ ꯊꯣꯛꯔꯅꯤ ꯅꯨꯄꯥꯗꯤꯀꯣ
ꯍꯣꯏ ꯅꯨꯄꯤ ꯐꯖꯥꯗ꯭ꯔꯗꯤ ꯌꯦꯡꯅꯤꯡꯗꯕꯅꯦ ꯑꯩꯗꯤ ꯑꯩ ꯏꯊꯥꯟꯇꯔ ꯈꯜꯂꯒ
ꯑꯩ ꯁꯨꯃꯥꯏꯅ ꯇꯧ ꯑꯗꯨꯒ ꯃꯤꯅ ꯐꯖꯩꯌꯦ ꯍꯥꯏꯕꯗꯣ ꯑꯗꯨꯝ ꯌꯦꯡꯕ ꯅꯨꯡꯉꯥꯏꯕꯅꯦ ꯀ꯭ꯔꯤ ꯍꯥꯏꯁꯤꯔ ꯈꯪꯗꯦ
ꯑꯗꯨꯅꯦ
ꯑꯗꯨ ꯅꯠꯇ꯭ꯔꯗꯤ ꯑꯗꯨꯝ ꯏꯁꯥꯅ ꯌꯦꯡꯅꯤꯡꯗꯕꯗꯣ
ꯍꯣꯏ
ꯌꯦꯡ ꯅꯤꯡꯈ꯭ꯔꯦ ꯐꯖ ꯅꯨꯄꯥꯗꯤ ꯈꯔ ꯋꯥꯡꯔꯒ ꯀꯔꯤ ꯍꯥꯥꯏꯁꯤꯔ ꯐꯤꯔꯣꯟꯒ ꯁꯦꯠꯄ ꯍꯥꯏꯔꯗꯤ ꯃꯁꯥꯛꯇꯣ ꯅꯠꯇꯦꯀꯣ ꯅꯨꯄꯥꯗꯤ ꯅꯨꯄꯥ ꯃꯁꯛ ꯈꯔ ꯊꯤꯔꯁꯨ ꯐꯤꯔꯣꯟ ꯁꯦꯠꯄ ꯍꯥꯏꯕ ꯈꯔ ꯋꯥꯡꯉꯗꯤ ꯍꯣꯏ ꯐꯦꯁꯟ ꯈꯔ ꯐꯦꯁꯟꯗ ꯈꯔ ꯆꯥꯡꯉꯦ ꯑꯗꯨ ꯐꯖꯥ ꯊꯣꯛꯔꯅꯤ ꯅꯨꯄꯤꯗꯤ ꯀꯔꯤ ꯍꯥꯏꯁꯤꯔꯥ ꯑꯥ ꯁꯥꯛꯀ ꯃꯥꯒꯤ ꯃꯆꯨꯗꯣ ꯑꯗꯨꯒꯨꯝꯕ ꯐꯥꯔꯦ ꯈꯔ ꯐꯥꯕꯅꯤꯀꯣ
ꯑꯁ ꯌꯥꯝ ꯋꯥꯕꯅꯤ ꯃꯆꯨ ꯐꯠꯇꯕꯁꯦ ꯐꯤꯔꯣꯟꯒ ꯑꯁ ꯌꯥꯝ ꯄꯤꯀꯤ ꯇꯥꯎꯕꯅꯦ ꯑꯗꯨꯝ ꯑꯃꯨꯛꯀ ꯆꯟꯅꯔꯕ ꯑꯗꯨꯝ ꯊꯤꯔ ꯊꯤꯔꯒ
ꯍꯥꯏ ꯈꯔ ꯊꯤꯔꯁꯨ ꯋꯥꯡꯕꯗꯤ ꯐꯥꯕꯗꯤ ꯐꯖꯕꯅꯦ ꯅꯨ ꯅꯨꯄꯤ ꯑꯣꯏ ꯅꯨꯄꯤꯁꯨ
ꯎꯝ
ꯈꯔ ꯊꯤꯔꯁꯨ ꯀꯣ ꯋꯥꯡ
ꯍꯣꯏ ꯐꯤꯒꯔ ꯍꯣꯏ ꯐꯤꯒꯔꯒꯨꯝꯕ ꯑꯗꯨꯝ ꯃꯀꯨꯟ ꯈꯔ ꯀ꯭ꯔꯤ ꯍꯥꯏꯁꯤꯔ ꯌꯥꯝꯅ ꯌꯦꯡꯉꯀꯥꯟꯗ ꯂꯥꯛꯑꯦꯗꯅ ꯑꯃ
ꯑꯁ ꯑꯩꯈꯣꯏꯗꯤ ꯊꯤꯁꯨ ꯊꯤꯌꯦ ꯅꯦꯝꯁꯨ ꯅꯦꯝꯃꯦ ꯑꯁ ꯁꯥꯝ ꯒ ꯌꯦꯡꯕ ꯌꯥꯗ꯭ꯔꯦ ꯕꯤꯠꯀ ꯑꯁ
ꯁꯝꯒ ꯑꯃꯨꯛ ꯀꯔꯤ ꯍꯥꯏꯁꯤꯔ ꯃꯆꯨꯒ ꯑꯃꯨꯛ ꯁꯛ
ꯃꯤꯠ ꯀ ꯑꯁ ꯌꯥꯗꯕ ꯉꯥꯛꯇ ꯇꯜꯂꯦ
ꯑꯍ ꯑꯗꯨ ꯑꯣꯏꯔꯁꯨ ꯑꯩꯈꯣꯏ ꯀꯔꯤ ꯍꯥꯏꯁꯤꯔ ꯈꯨꯠꯀ ꯂꯩꯌꯦ ꯑꯗꯨ ꯑꯗꯨꯒꯨꯝꯕꯗꯤ ꯏꯁꯣꯔꯅ ꯐꯖꯥꯅ ꯇꯥꯎꯕꯤꯌꯦ ꯇꯅ ꯑꯗꯨ ꯑꯗꯨꯅꯀ ꯑ ꯁꯨꯋꯦ ꯁꯨꯋꯦ ꯑꯗꯨꯅ ꯐꯥꯏꯌꯦꯗ
ꯍꯣꯏ ꯑꯖꯨꯕꯨꯗꯤ ꯑꯣꯌꯦ ꯍꯨꯝ
ꯑꯩꯈꯣꯏꯁꯨ ꯏꯟꯗꯤꯌꯥꯗꯒꯤ ꯄꯣꯛꯄ ꯅꯠꯇꯦ ꯍꯥꯏꯗꯤ ꯂꯦꯚꯦꯜ ꯑꯃꯗꯗꯤ ꯂꯥꯏꯕꯨꯗꯤ ꯂꯩꯔꯝꯒꯅꯤ
ꯍꯣꯏ ꯍꯣꯏ
ꯏꯗꯤꯌꯥꯗꯦ ꯍꯨꯝ
ꯀꯔꯤ ꯍꯥꯏꯁꯨ ꯈꯪꯗ꯭ꯔꯦ ꯃꯤ ꯃꯄꯥꯟꯒ ꯊꯣꯛꯎꯔꯗꯤ ꯑꯁ ꯀꯔꯤ ꯍꯥꯏꯁꯤꯔꯥ ꯂꯥꯏꯔꯤꯛ ꯍꯥꯏꯕꯒꯨꯝꯗꯤ ꯇꯥꯎꯔꯒꯀꯣ ꯃꯤꯕꯨ ꯀꯔꯤ ꯍꯥꯏꯁꯤꯔ ꯑꯗꯨꯃꯥꯏꯅ ꯑꯃꯨꯛ ꯇꯥꯎꯔꯒ ꯑꯗꯨꯛ ꯂꯥꯏꯕꯗ ꯑꯁ ꯌꯥꯝ ꯁꯥꯎꯅꯤꯡꯉꯦꯀꯣ
ꯑꯗꯨꯅꯦ ꯃꯥꯗꯤ ꯑꯗꯨꯃꯥꯏꯅ ꯇꯧꯔꯝꯃꯣꯏ ꯂꯥꯏꯔꯤꯛ ꯑꯦ ꯂꯥꯏꯔꯤꯛ ꯌꯨꯀꯦꯠ ꯇꯥꯎꯕꯅꯤꯅꯅ ꯈꯜꯂꯁꯨꯀꯣ ꯑꯗꯨꯝ ꯇꯧ
ꯎꯝ ꯁꯨꯃꯥꯏꯅ ꯇꯥꯎꯕ ꯋꯥꯅꯤꯗ ꯑꯩꯈꯣꯏ ꯀꯔꯤ ꯍꯥꯏꯁꯤꯔꯥ ꯃꯣꯏ ꯃꯣꯏ ꯀꯔꯤ ꯍꯥꯏꯁꯤꯔꯥ ꯇꯨꯝ ꯃꯈꯣꯏ ꯈꯛꯇ ꯂꯩꯔꯗꯤ ꯌꯥꯔꯣꯏ ꯑꯩꯈꯣꯏ ꯂꯥꯏꯕꯒꯤ ꯐꯥꯕꯅꯦ ꯁꯤꯁꯦ ꯍꯣꯏ ꯑꯗꯨꯅꯤ ꯑꯗꯨ ꯃꯣꯏ ꯈꯛꯇ ꯂꯥꯏꯔꯗꯤ ꯍꯣꯏ ꯑꯗꯨꯒ ꯄꯤꯁꯁꯨ ꯂꯥꯏꯔꯔꯣꯏ ꯈꯪꯉꯤ ꯃꯣꯏꯒꯤ ꯃꯇꯥꯎꯁꯤꯅ ꯑꯁ ꯅꯝꯊꯤꯕꯅ ꯑꯃꯨꯛ
ꯑꯗꯨ ꯅꯨꯄꯥꯜ ꯂꯣꯝ ꯅꯨꯄꯥꯥꯟ ꯂꯝꯗꯒꯤꯀꯣ ꯏꯟꯗꯤꯌꯥ ꯑꯁꯦ ꯌꯥꯝꯅ ꯃꯣꯠꯂꯦ ꯍꯥꯏꯔꯗꯤ ꯃꯤ ꯍꯣꯏ ꯅꯠꯇꯦ ꯅꯣꯔꯠ ꯏꯁꯇ ꯆꯠꯂꯨ ꯍꯥꯏꯕꯅꯦꯕ ꯃꯣꯏꯅ
ꯍꯣꯏ ꯎꯝ ꯆꯨꯝꯃꯦ
ꯏꯁꯥꯒꯤ ꯃꯒꯨꯟ ꯑꯃꯅꯦ
ꯍꯣꯏ ꯑꯗꯨꯒꯤꯅꯦ ꯀꯜꯆꯔꯗꯁꯨ ꯀꯣ ꯃꯤ ꯀꯔꯤ ꯍꯥꯏꯁꯤꯔꯥ ꯑꯗꯨꯝ ꯂꯥꯛꯄꯁꯤꯡꯅ ꯐꯣꯔꯦꯟꯅꯔꯁꯤꯡꯅ ꯍꯥꯏꯌꯦꯕꯗꯣ ꯀꯜꯆꯔ ꯌꯥꯝ ꯐꯩꯌꯦ ꯃꯤꯒ ꯀꯔꯤ ꯍꯥꯏꯁꯤꯔꯥ ꯑꯗꯨꯝ ꯔꯦꯁꯄꯦꯛ ꯇꯥꯎꯋꯤꯗꯨꯅ ꯑꯩꯈꯣꯏꯗꯤ
ꯎꯝ
ꯇꯣꯉꯥꯟꯅꯤꯅ ꯑꯩꯈꯣꯏꯗꯤ
ꯅꯍꯥꯟ ꯃꯦꯇ꯭ꯔꯣ ꯏꯁꯇꯦꯁꯥꯟꯗꯀꯣ
ꯑꯃ ꯆꯦꯀꯤꯡ ꯇꯧꯕ ꯅꯨꯄꯤ ꯂꯥꯏꯌꯦ ꯂꯩꯌꯦꯕ ꯁꯦꯀ꯭ꯌꯨꯔꯤꯇꯤ ꯑꯩꯈꯣꯏ ꯂꯥꯛꯄ ꯀꯥꯟꯗ
ꯑ
ꯆꯦꯡꯒꯤꯔꯣ ꯆꯤꯡꯒꯤ ꯆꯤꯡꯒꯤ ꯇꯧꯋꯦ ꯁꯦꯀ꯭ꯌꯨꯔꯤ ꯑꯥ ꯏꯇꯦ ꯑꯥ ꯂꯩꯌꯦꯗꯅ ꯑꯍꯟꯗꯣ ꯃꯅꯥ ꯈꯣꯏꯁꯨ ꯚꯥꯔꯠꯅꯦ ꯚꯥꯔꯠꯅ ꯍꯥꯏꯕ
ꯑꯥ
ꯑꯩꯗꯤ ꯋꯥ ꯈꯪꯗꯕꯒꯤꯀꯣ ꯑꯩꯈꯣꯏ ꯏꯪꯂꯤꯁ ꯉꯥꯡꯅꯤ ꯃꯣꯏꯁꯨ ꯇꯥꯔꯣꯏꯕ
ꯑꯥ
ꯌꯥꯝ ꯁꯥꯎꯕꯅꯦ ꯃꯣꯏꯗꯣ
ꯁꯥꯎꯅꯤꯡꯉꯦꯀꯣ ꯃꯣꯏ ꯁꯨꯃꯥꯏꯅ ꯃꯣꯏ ꯐꯥꯎ ꯇꯥꯎꯔꯗꯤꯀꯣ
ꯑꯉꯥꯡ ꯃꯆꯥꯅꯦ ꯆꯍꯤ ꯑꯅꯤꯒꯨꯝꯕ ꯑꯣꯏꯔꯝꯕꯁꯨ ꯌꯥꯏ ꯆꯥꯏꯅꯤꯁ ꯆꯥꯏꯅꯤꯁ ꯇꯧꯔꯒꯀꯣ ꯑꯩꯈꯣꯏ ꯂꯥꯛꯄ ꯀꯥꯟꯗ ꯃꯥꯒꯤ ꯃꯃꯥꯅ ꯆꯥꯏꯕꯒꯤ ꯑꯗꯨꯒꯤꯅꯤꯇꯦ ꯆꯥꯢꯅꯤꯁ ꯅꯠꯇꯦ ꯑꯩꯈꯣꯏꯒꯤ ꯁꯤꯅꯤ ꯍꯥꯏꯔꯒꯀꯣ ꯃꯥꯅ
ꯍꯣꯏ
ꯀꯔꯤ ꯍꯥꯏꯁꯤꯔ ꯐꯣꯔꯦꯟꯅꯔꯁꯤꯡꯗꯁꯨ ꯎꯝ ꯄꯣꯠ ꯄꯣꯠꯆꯥꯏ ꯃꯤ ꯍꯣꯏ ꯐꯥ ꯐꯥꯕꯁꯨ ꯂꯩ ꯑꯗꯨ ꯑꯣꯏꯔꯁꯨ ꯇꯥꯡ ꯇꯥꯡꯅ ꯌꯣꯜꯂꯒ ꯅꯍꯥꯟ ꯈꯪꯍ ꯈꯪꯕꯗꯣ ꯎꯕ꯭ꯔꯥ ꯃꯥꯒꯤ ꯕ꯭ꯂꯣꯛꯇꯣ ꯕ꯭ꯂꯣꯛ ꯃꯃꯤꯡꯗꯤ ꯀꯥꯎꯈ꯭ꯔꯦ ꯑꯗꯨ ꯇꯥꯡꯅ ꯌꯧꯔꯒ ꯅꯨꯄꯤ ꯑꯃ ꯂꯥꯛꯔꯒꯀꯣ ꯑꯥ ꯗ꯭ꯔꯤꯝ ꯀꯦꯆꯔꯗꯣ ꯆꯥꯝꯃ ꯌꯥꯡ ꯈꯥꯢ ꯒꯨꯝꯕꯗ ꯐꯪꯕ ꯄꯣꯠꯇꯣ
ꯍꯣ
ꯆꯥꯝꯃꯉꯥꯒꯤ ꯌꯣꯟꯕ ꯋꯥꯅꯤꯗ ꯂꯤꯁꯤꯡ ꯑꯃ ꯐꯥꯎ ꯂꯩꯕ ꯃꯥꯜꯂꯦ ꯌꯣꯟ ꯌꯣꯟ ꯂꯤꯁꯤꯡ ꯑꯃꯁꯨ ꯍꯥꯏ ꯕꯒꯨꯝ ꯇꯧꯋꯦ ꯑꯗꯨꯒ ꯅꯨꯄꯤ ꯑꯃꯅ ꯑꯥ ꯌꯣꯟꯕ ꯅꯨꯄꯥꯗꯀꯣ ꯍꯥꯏꯗꯣ ꯋꯥ ꯌꯥꯝ ꯉꯥꯡꯉꯤ ꯑꯗꯨꯒ ꯑꯁꯤꯗꯤ ꯑ ꯂꯨꯄꯥ ꯌꯥꯡꯈꯥꯢꯒꯨꯝꯕ ꯆꯥꯝꯃꯒꯨꯝꯕ ꯈꯛꯇ ꯐꯪꯉꯦ ꯇ ꯐꯣꯔꯦꯟꯅꯔꯁꯇ ꯃꯥꯅ ꯐꯖꯅ ꯍꯥꯏꯔ ꯀꯥꯟꯗ ꯃꯥ ꯑꯗꯨꯢ ꯅꯨꯄꯤꯗꯣ ꯃꯤ ꯌꯥꯝ ꯐꯥꯕ ꯃꯥꯜꯂꯦ ꯃꯣꯏꯒ ꯆꯞ ꯃꯥꯟꯅꯩꯌꯦꯕ ꯑꯗꯨ ꯑꯣꯏꯔꯁꯨ ꯃꯥ ꯎꯔꯒ ꯍꯦꯛ ꯂꯥꯛꯔꯒ ꯌꯣꯟꯕ ꯃ ꯃꯄꯨꯗ ꯍꯥꯏꯔꯒꯅ ꯃꯄꯨꯗꯣ ꯋꯥ ꯉꯥꯡꯅꯤꯡꯉꯥꯏ ꯂꯩꯥꯇꯦ ꯗꯨꯝ ꯇꯨꯝꯃꯤꯟꯅꯒ ꯂꯩꯌꯦ ꯂꯩꯒꯅꯨꯅ ꯑꯗꯨ ꯅꯨꯄꯤꯗ ꯑꯇꯣꯞꯄꯗ ꯊꯤꯔ ꯆꯠꯅꯨ ꯃꯤ ꯃꯌꯥꯝ ꯐꯥꯕ ꯐꯥꯕ ꯑꯗꯨꯗ ꯆꯠꯂꯨ ꯁꯤꯒꯨꯝꯕꯗꯤ ꯐꯠꯇꯦ ꯑꯗꯨꯗꯨꯒꯤ ꯂꯥꯎꯒꯅꯨꯅ ꯍꯥꯏꯔ ꯀꯥꯟꯗ ꯃꯥꯁꯨ ꯆꯠ ꯈ꯭ꯔꯦ ꯕ꯭ꯂꯣꯛ ꯑꯃ ꯂꯥꯢꯕꯅꯦ
ꯑꯣ ꯑꯗꯨꯒ ꯃꯣꯏꯗꯣ